ꯍꯜꯂꯣ
ꯑꯩꯁ ꯀꯔꯤ ꯇꯧꯕ꯭ꯔꯣ
ꯀꯩꯁꯨ ꯇꯧꯗꯦ
ꯆꯥꯛ ꯆꯥꯔꯕꯣ
ꯆꯥꯗ꯭ꯔꯤꯗ ꯂꯥꯝꯗ‌ꯦ
ꯊꯦꯡ ꯏꯁ ꯊꯦꯡꯉꯦꯍꯦ ꯑꯗꯨꯗꯤ
ꯏꯁ ꯉꯁꯥꯏ ꯑꯥ ꯄꯨꯡ ꯀꯌꯥꯗꯔ ꯑꯍꯨꯝꯗꯔꯥ ꯆꯔꯥ ꯋꯥꯟꯕꯒꯤ ꯆꯥꯅꯤꯡꯗꯦꯕ ꯍꯧꯖꯤꯛꯇꯤ
ꯎꯝ ꯐꯩꯅꯦ
ꯎꯝ ꯅꯪꯗꯤ ꯏꯟꯖꯥꯡ ꯍꯥꯎꯔꯝꯃꯣꯏꯗ ꯑꯁ ꯖꯤꯗꯤ ꯎꯝ ꯁꯤꯗꯤ ꯃꯅꯥ ꯃꯅꯥ ꯀꯩ ꯃꯅꯥꯔꯣ ꯈꯪꯗ꯭ꯔꯦ
ꯎꯝ ꯃꯅꯥꯖꯨ ꯃꯅꯥ ꯊꯣꯡꯕꯥ
ꯑꯥꯎ
ꯎꯝ ꯏꯟꯖꯥꯡ ꯍꯥꯎꯕꯅꯤꯗ ꯆꯥꯎꯗꯥ
ꯎꯝ ꯍꯧꯖꯤꯛꯗꯤ ꯆꯥꯅꯤꯡꯗ꯭ꯔꯤꯗꯥ
ꯆꯥꯎ ꯍꯦ ꯊꯦꯡꯉꯦ ꯆꯥꯗ꯭ꯔꯤꯗꯥ ꯊꯕꯛ ꯍꯜꯂꯛ ꯑꯥꯒ ꯂꯩꯕꯅꯦ
ꯑꯣ
ꯈꯔ ꯋꯥꯠꯂꯤ ꯏꯆꯦꯈꯣꯏ ꯂꯥꯛ ꯑꯥꯒ ꯆꯥꯔꯅꯤ
ꯑꯣ ꯑꯗꯨꯅ ꯐꯔꯦ ꯄꯨꯟꯅ ꯆꯥꯕꯅ ꯍꯦꯟꯅ ꯐꯅꯤ ꯋꯥꯔꯝ ꯃꯥꯅꯤ
ꯋꯥꯕꯅ ꯋꯥꯕꯅ ꯍꯥꯏꯒꯅꯨꯀꯣ
ꯁ‌ꯦꯕꯥ ꯇꯣꯕꯤꯌꫭ ꯍꯥꯏꯌꫭ
ꯑꯩꯁ ꯃꯤ ꯂꯩꯇꯦ ꯍꯣꯏ ꯀ꯭ꯔꯤꯔꯥ
ꯑꯩꯅ ꯀꯣ ꯃꯩ ꯍꯧꯗꯣꯛꯄꯥ
ꯑꯣ ꯑꯣ ꯈꯨꯟꯗ ꯃꯩ ꯂꯥꯛꯄ꯭ꯔꯣ
ꯂꯥꯛꯑꯦ ꯅꯨꯡꯇꯤꯒꯤ ꯂꯥꯛꯑꯦ
ꯑꯁ ꯅꯨꯡꯥꯏꯔꯦꯗꯥ ꯀꯣ
ꯎꯝ ꯅꯨꯡꯉꯥꯏꯕꯅꯥ
ꯑꯁ ꯇꯟꯕꯅꯥ ꯂꯣꯏꯔꯦꯕ
ꯀꯩꯒꯤ ꯇꯟꯕꯥ
ꯈꯪꯗ꯭ꯔꯦ ꯋꯥꯕꯒꯥ ꯇꯟꯕꯒꯥ
ꯑꯁ ꯍꯧꯗ‌ꯦꯅꯦ ꯃꯩꯁꯨ
ꯉꯁꯤꯗꯤ ꯕꯣꯜ ꯂꯩꯇꯝꯅꯤꯅ ꯇꯨꯝꯃꯅꯤ ꯉꯟꯅꯥ
ꯎꯝ ꯇꯨꯝꯈ꯭ꯔ ꯅꯤ ꯕꫭꯜ ꯁꯨ ꯌꯦꯡꯅꯤꯡꯗ꯭ꯔꯦꯗ ꯑꯩꯒꯤ ꯁꯞꯄꯣꯔꯠꯇ‌ꯣ ꯌꯥꯗ꯭ꯔꯦ
ꯉꯁꯤ ꯕ꯭ꯔꯖꯤꯜ ꯂꯩꯕ ꯅꯠꯇ꯭ꯔꯣ
ꯍꯌꯦꯡꯅꯦ
ꯑ ꯃꯣꯏꯁꯨ ꯀꯔꯤꯔꯥ ꯈꯪꯗꯦ ꯉꯁꯤ ꯂꯩꯕ꯭ꯔꯥ ꯍꯥꯏ ꯉꯁꯤ ꯌꯦꯡꯒꯦ ꯍꯥꯏꯔꯒ
ꯉꯁꯤꯒꯤꯗꯤ ꯑꯌꯨꯛꯇꯨꯅꯥ ꯂꯣꯏꯔꯦꯗꯅꯥ
ꯎꯝ
ꯍꯌꯦꯡꯅ ꯍꯌꯦꯡ ꯕ꯭ꯔꯥꯖꯤꯜꯒ ꯖꯄꯥꯟꯗ ꯄꯨꯡ ꯇꯔꯥ ꯇꯔꯥ ꯃꯈꯥꯏꯗ ꯂꯩꯅꯤ
ꯑꯗꯨꯗ ꯑꯣꯏꯅ ꯌꯦꯡꯕ ꯇꯥꯔꯦ ꯍꯌꯦꯡꯗꯤ
ꯎꯝ ꯑꯗꯨꯅ ꯑꯗꯨ ꯑꯣꯏꯅ ꯐꯖꯔꯦ
ꯑꯗꯨ ꯐꯖꯒꯗꯕ ꯃꯥꯜꯂꯦ
ꯀꫭꯔꯤꯌꯥꯁꯨ ꯌꯥꯗ꯭ꯔꯦꯕꯣ
ꯑꯁ ꯃꯣꯏꯗꯨ ꯁꯤꯈ꯭ꯔꯕꯣ
ꯁꯤꯒ꯭ꯔ ꯃꯥꯂꯦꯗ ꯅꯍꯥꯟ ꯁꯥꯎꯠ ꯑꯐ꯭ꯔꯤꯀꯥꯒ ꯁꯥꯟꯅꯕꯗ
ꯑꯦ ꯍꯧꯖꯤꯛꯇꯤ ꯂꯣꯏꯁꯤ ꯀꯩ ꯍꯥꯏꯁꯤꯅ ꯈꯪꯗꯦꯗ ꯑꯩꯁꯨ ꯕꯣꯜꯒꯤ ꯅꯤꯌꯣꯝꯗꯤ ꯈꯪꯗꯕꯅꯤꯅ
ꯑꯩꯁꯨ ꯅꯤꯌꯣꯝꯗꯆ ꯈꯪꯗꯦ ꯃꯣꯏ ꯃꯊꯪ ꯃꯊꯪ ꯑꯃꯨꯛ ꯁꯤꯜꯂꯒ ꯉꯝꯗꯕ ꯁꯤꯡꯗꯨ ꯁꯅꯥ ꯍꯟꯒꯗ꯭ꯔꯥ ꯈꯪꯗ꯭ꯔꯦ ꯐꯥꯏꯅꯦꯜ ꯌꯦꯡꯅꯤꯡꯉꯤꯁꯦ ꯐꯥꯏꯅꯦꯜꯗꯤ ꯀꯝꯄꯜꯁꯔꯤ ꯋꯥꯠꯂꯤꯗ ꯖꯨꯂꯥꯏꯒꯤ ꯗꯦꯠ ꯅꯥꯏꯟꯇꯤꯟ ꯔ ꯇ꯭ꯋꯦꯟꯇꯤ ꯋꯥꯟ ꯐꯥꯎ ꯑꯧ
ꯏꯁ
ꯐꯥꯏꯅꯦꯜꯗꯤ ꯖꯨꯂꯥꯏꯗꯅꯦꯍꯦ ꯑꯩꯗꯤ ꯉꯥꯏꯕꯅꯦ ꯕꯤ ꯌꯦꯁ ꯀꯟꯁꯔꯇ ꯇꯧꯒꯅꯤ
ꯕꯤ ꯇꯤ ꯑꯦꯁ ꯑꯃꯨꯛ ꯌꯥꯎꯔꯦ
ꯑ ꯕꯤ ꯇꯤ ꯑꯦꯁ ꯌꯥꯎꯔꯛꯑꯅꯤ ꯑꯁ ꯑꯩꯗꯤ ꯉꯥꯏꯕ ꯋꯥꯔꯕꯅꯦ
ꯑꯣ ꯑꯣ ꯑꯃꯗꯨꯔꯥ ꯅꯍꯥꯟ ꯑ ꯐꯤꯐꯥꯗ ꯑꯃꯥ ꯇꯧꯕꯗꯣ
ꯊꯝꯕꯗꯣ ꯂꯥꯟ ꯆꯠ ꯃꯃꯥꯡ ꯆꯍꯤꯗꯁꯨ ꯕꯤ ꯇꯤ ꯇꯤ ꯑꯦꯁ ꯀꯤ ꯀꯩꯅꯣꯁꯨ ꯌꯥꯎꯕꯅꯦ ꯅꯨꯄꯥ ꯑꯃꯥ ꯍꯣꯏ ꯍꯣꯏ ꯑꯣꯄꯅꯤꯡ ꯑꯗꯨ ꯂꯣꯏꯅꯅꯦ ꯃꯣꯏ ꯃꯤ ꯁꯕꯦꯟꯅꯤꯗꯅ ꯃꯤ ꯁꯚꯦꯟꯗꯣ ꯂꯣꯏꯅ ꯇꯧꯒꯅꯤ
ꯇꯁ
ꯑꯁ ꯑꯗꯨ ꯌꯦꯡꯅꯤꯡꯕꯅꯀꯣ ꯑꯩꯗꯤ ꯉꯥꯎꯔꯦ ꯃꯇꯝꯖꯦ ꯉꯥꯏꯕꯁꯦ ꯋꯥꯔꯦ
ꯌꯥꯝ ꯐꯥꯎꯕ ꯃꯥꯜꯂꯦ ꯅꯣꯏꯗꯤ ꯑꯗꯨꯒ ꯕ꯭ꯂꯦꯛ ꯄꯤꯡꯒꯤ ꯕ꯭ꯂꯦꯛ ꯄꯤꯡꯒꯤ ꯇꯤꯝꯒ
ꯂꯦꯡꯖꯦꯀꯤ ꯄꯥꯝꯗꯦꯗ
ꯃꯣꯏꯒꯤ ꯏꯁꯩꯖꯦ ꯀꯃꯥꯏ ꯀꯔꯤ ꯏꯁꯩꯅꯣ ꯈꯪꯗꯦꯅꯦ
ꯕ꯭ꯂꯦꯛ ꯄꯤꯡꯗꯤ ꯅꯃꯁꯇꯦꯅꯦ ꯄꯥꯝꯗ
ꯎꯝ ꯎꯝ
ꯍꯥ ꯍꯥ ꯀꯔꯤ ꯇꯧꯁꯤꯔꯥ ꯒ꯭ꯌꯥꯟ ꯇꯥꯗ꯭ꯔꯦ ꯃꯩ ꯂꯥꯛꯇꯦꯅꯦ ꯑꯩꯈꯣꯏꯗꯤ ꯀꯥꯡ ꯆꯤꯛꯄꯒꯀꯣ ꯇꯥꯕ꯭ꯔꯣ
ꯇꯥꯏꯌꯦ ꯑ
ꯎꯝ ꯀꯔꯤꯗꯅꯦꯍꯦ ꯇꯨꯃꯤꯟꯅ ꯂꯩꯌꯦꯅꯦ ꯀꯔꯤ ꯋꯥꯈꯜ ꯈꯜꯂꯒ ꯂꯩ
ꯑ ꯀꯩ ꯀꯩꯁꯨ ꯈꯟꯗꯦꯗꯥ ꯃꯦꯁꯦꯖ ꯑꯃ ꯂꯥꯛꯄ ꯑꯗꯨꯒꯤ
ꯑꯁ ꯂꯣꯏꯔꯦꯗꯅ ꯅꯪꯁꯨ ꯀꯔꯤꯖꯤꯛ ꯕꯤꯠꯇ
ꯎꯝ
ꯑꯗꯨꯗꯤ
ꯑꯥ
ꯉꯁꯤ ꯕꯣꯜ ꯂꯩꯇ꯭ꯔꯕꯅꯤꯅ ꯉꯟꯅ ꯇꯨꯝꯃꯅꯤ ꯍꯌꯦꯡ ꯑꯃꯨꯛ ꯉꯥꯏꯕ ꯇꯥꯔꯦꯅꯦ
ꯉꯁꯤꯗꯤ ꯐꯖꯅ ꯇꯨꯝꯊꯣꯛꯎꯗꯅ ꯊꯕꯛꯁꯨ ꯁꯨꯕꯅꯤꯅ ꯋꯥꯔꯝꯃꯅꯤꯅ
ꯇꯨꯗꯤ ꯉꯟꯅ ꯅꯦꯠ ꯄꯦꯛꯁꯨ ꯂꯣꯏꯔꯦ
ꯍꯛꯆꯥꯡ ꯐꯕꯅꯦꯕ
ꯅꯦꯠꯁꯨ ꯂꯣꯏꯔꯕꯅꯤꯅ ꯀꯩꯗꯧꯒꯅꯤ ꯑꯗꯨꯃꯥꯏꯅ
ꯑꯩꯁꯨ ꯅꯦꯠ ꯂꯣꯏꯒ꯭ꯔꯦꯗ ꯑꯁ ꯅꯦꯠꯋꯥꯛ ꯌꯕ ꯑ ꯐꯝꯃꯝꯕꯗꯒꯤ ꯌꯥꯗ꯭ꯔꯦꯅꯦ
ꯑꯣ ꯑꯩꯗꯤ ꯅꯥꯏꯟ
ꯅꯠ
ꯅꯥꯏꯟꯇꯤ ꯁꯣꯈ꯭ꯔꯦ ꯑꯗꯨꯒꯤ ꯌꯥꯔꯔꯣꯏ
ꯑꯩꯖꯨ ꯉꯁꯥꯏ ꯅꯨꯄꯤ ꯑꯃꯥ ꯕꯨ ꯌꯦꯡꯉꯨꯅꯦꯕ ꯑꯩꯅ ꯌꯦꯡꯅꯤꯡꯉꯗꯤ ꯑꯩꯅ ꯌꯦꯡꯅꯤꯡꯉꯒꯩ ꯌꯦꯡꯕꯗꯤ ꯅꯠꯇꯦꯕ
ꯑ
ꯑꯗꯣ ꯌꯦꯡꯕ ꯃꯇꯝꯗ ꯑꯁ ꯆꯥ ꯂꯣꯏ ꯂꯣꯏꯈ꯭ꯔꯦꯅꯦ ꯑꯩꯅꯦ
ꯑꯦ
ꯈꯤꯇꯪ ꯉꯥꯏꯔꯤꯅꯦ
ꯑꯗꯨ ꯅꯪ ꯑꯗꯨ ꯌꯦꯡꯕꯗꯒꯤ ꯅꯠꯇꯦꯗ ꯅꯪꯒꯤ ꯃꯁꯥꯒꯤ ꯂꯣꯏꯔꯝꯗꯥꯏꯗ ꯅꯪ ꯆꯪꯉꯒ ꯑꯗꯨꯃꯥꯏꯅ ꯄꯪꯉꯥꯏ ꯍꯥꯏꯌꯦꯅ ꯃꯤꯁꯦꯁꯁ
ꯌꯥꯝ ꯐꯥꯎꯕ ꯃꯥꯜꯂꯦ ꯑꯗꯨꯒꯤ ꯑꯁ ꯆꯥꯔꯦ ꯂꯣꯏꯔꯦ ꯑꯗꯨꯅꯦ ꯑꯩꯒꯤꯗꯤ ꯄꯨꯡ ꯃꯥꯡ-ꯃꯥꯡꯕ ꯉꯦ
ꯑꯁ ꯑꯁ ꯀꯗꯥꯏꯗꯒꯤ ꯍꯥꯟ ꯊꯥꯏꯅꯒꯤꯅꯦꯗ
ꯑꯝ
ꯍꯧꯖꯤꯛ ꯅꯧꯅ ꯑꯁ ꯅꯥꯇꯩ ꯅꯥꯇꯩ ꯈ꯭ꯔ ꯌꯥꯎꯕꯅꯤꯅꯀꯣ ꯅꯕꯥꯏ ꯈ꯭ꯔ ꯌꯥꯎꯕꯅꯤꯅ ꯊꯥꯒꯠꯇꯕ ꯌꯥꯗ꯭ꯔꯦꯅꯦ ꯀꯥꯏ ꯌꯦꯡꯍꯟꯒꯦ ꯇꯧꯕꯅꯤꯅꯦ
ꯑꯁꯤ ꯌꯦꯡꯍꯟꯒꯗꯕꯅꯤ
ꯑꯗꯨꯅꯦ ꯑꯁ ꯅꯚꯥꯏ ꯌꯥꯝꯃꯟꯗꯅꯀꯣ ꯑꯩꯁꯦ ꯀꯣꯛ ꯁꯥꯔꯦ ꯅꯚꯥꯏ ꯌꯥꯝꯃꯟꯗꯅ ꯀꯅꯥꯒ ꯑꯃꯨꯛ ꯋꯥꯔꯤ ꯁꯥꯟꯅꯁꯤꯔꯥ ꯈꯪꯗ꯭ꯔꯦ ꯑꯃ ꯁꯥꯏꯠꯇꯒꯤ ꯁꯥꯟꯅꯁꯤꯦ ꯁꯟꯅꯁꯤ ꯂꯥꯛ ꯄꯨ ꯑꯁ ꯑꯩꯒꯣꯟꯟ ꯌꯥꯗ꯭ꯔꯦ ꯑꯩꯒ
ꯑꯗꯨꯒ ꯈ꯭ꯋꯥꯏꯗꯒꯤ ꯐꯕꯗꯣ ꯑꯗꯨꯝ ꯂꯧꯔꯦꯗꯅ
ꯑꯁ ꯑꯗꯨ ꯍꯦꯟꯅ ꯃꯊꯥ ꯁꯥ ꯂꯣꯏꯅ ꯐꯔꯝꯃꯗꯤ ꯑꯩ ꯂꯣꯏꯅꯃꯛ ꯀꯃꯥꯏꯅ ꯆꯠꯀꯅꯤ
ꯂꯣꯏ ꯆꯠꯂꯨꯗꯤ ꯆꯠꯇꯦ ꯑꯗꯨꯗꯤ ꯂꯣꯇ꯭ꯔꯤ ꯇꯧꯒꯗꯕꯅꯤꯅꯦ ꯗꯥꯎ ꯌꯦꯡ ꯇꯥꯔꯦꯅꯦ
ꯑꯁ ꯃꯉꯥꯃꯛꯇꯣ ꯂꯣꯏꯅ ꯅꯨꯡꯁꯤꯈ꯭ꯔꯗꯤ ꯀꯃꯥꯏꯅ ꯂꯣꯇ꯭ꯔꯤ ꯇꯧꯒꯦꯔꯦ ꯐꯔꯛ ꯇꯥꯏꯅꯦ
ꯇꯧꯒꯅꯤ ꯇꯧꯗ꯭ꯔꯗꯤ ꯅꯪ ꯀꯃꯥꯏ ꯃꯤ ꯃꯉꯥꯗ ꯀꯥꯏꯗꯒꯦ
ꯑꯗꯨꯅꯦ ꯑꯗꯨ ꯈꯟꯕꯒꯤ ꯑꯩ ꯇꯨꯃꯤꯟꯅ ꯂꯩꯕꯅꯤꯅꯦ ꯕꯦꯔ ꯀꯥꯔꯅꯤꯁꯤꯗꯤ
ꯕꯦꯔꯥꯒꯤ ꯕꯣꯝ ꯇꯥꯔꯅꯤ ꯅꯪ
ꯑꯗꯨꯅꯦ ꯑꯁ ꯃꯊꯥ ꯁꯥꯏꯗ ꯁꯛ ꯐꯖꯔꯨꯕ ꯑꯩꯒꯤ ꯏꯔꯥꯜꯅꯦ ꯑ
ꯁꯛ ꯊꯤꯕꯅ ꯍꯦꯟꯅ ꯐꯕꯅꯦ ꯑꯗꯨ ꯑꯣꯏꯔꯁꯨ ꯊꯤ ꯊꯤꯕꯗꯤ ꯄꯥꯝꯗꯕ
ꯎꯝ ꯑꯗꯨꯅꯦ ꯑꯗꯨꯅꯦ ꯁꯛ ꯐꯖꯕꯁꯦ ꯑꯩꯒꯤ ꯏꯔꯥꯜ ꯇꯥꯔꯦꯀꯣ ꯅꯨꯡꯉꯥꯏꯇꯦꯗ ꯑꯗꯨꯅꯦ ꯁꯛ ꯐꯖꯕꯁꯦ ꯌꯥꯝ ꯋꯥꯕꯅꯦ
ꯑꯁ ꯑꯣ ꯅꯪꯗꯤ ꯋꯥꯔꯝꯃꯅꯤ ꯑꯩꯈꯣꯏꯗꯤ ꯋꯥꯗꯦꯗ
ꯑꯁ ꯊꯕꯛ ꯑꯁ ꯍꯥꯏꯒꯅꯨ ꯍꯥꯏꯒꯅꯨ ꯑꯁ ꯋꯥꯕꯅ ꯋꯥꯕꯅ ꯇꯨꯝꯕ ꯆꯥꯕ ꯈꯪꯕ ꯅꯠꯇꯦ ꯑꯩꯈꯣꯏꯗꯤ
ꯑꯥꯎ ꯇꯨꯝꯕ ꯆꯥꯕ ꯈꯪꯗꯅ ꯍꯥꯏꯕꯗꯣ ꯏꯁꯩ ꯊꯣꯛꯂꯛꯑꯅꯤ
ꯅꯦ ꯑꯗꯨꯅꯇ ꯂꯩꯔꯦ ꯃꯣꯏ ꯇꯧꯔꯝꯃꯅꯤ ꯑꯩꯗꯤ ꯇꯨꯝꯕ ꯆꯥꯕ ꯉꯥꯛꯇꯅꯦꯕ
ꯑ
ꯑꯗꯨꯅꯦ ꯑꯁ ꯃꯊꯥ ꯁꯥꯔꯦ ꯃꯣꯏꯒꯤ ꯈꯟꯕꯗ
ꯃꯣꯏꯁꯨ ꯅꯪꯕꯨ ꯌꯥꯝ ꯈꯜꯂꯝꯃꯅꯤꯕ
ꯑꯁ ꯈꯟꯕꯒꯤ ꯃꯥꯂꯦꯅꯦꯍꯦ ꯑꯩꯁꯦ ꯅꯨꯡꯗꯥꯡꯁꯦ ꯃꯣꯏꯅ ꯇꯨꯝꯍꯟꯗ꯭ꯔꯦꯅꯦ ꯄꯨꯔꯥ ꯕꯦꯔꯥꯅꯦ ꯃꯣꯏꯅ ꯇꯧꯕꯁꯦ꯫ ꯑꯩꯁꯦ ꯃꯊꯥ ꯌꯥꯝ ꯁꯥꯔꯕꯅꯦ ꯍꯟꯗꯛꯇꯤ꯫ ꯑꯃꯈꯛꯇꯁꯨ꯫ ꯋꯥꯔꯤ ꯁꯥꯟꯅꯕꯁꯦ ꯅꯨꯡꯉꯥꯏꯇꯦ ꯑꯃꯁꯨ ꯁꯥꯟꯅꯅꯤꯡꯉꯦ ꯑꯃꯁꯨ ꯁꯥꯟꯅꯅꯤꯡꯉꯦ꯫ ꯑꯁ ꯒꯌꯥꯟ ꯇꯥꯗꯦ ꯑꯥ꯫
ꯅ ꯅꯣꯏ ꯅꯣꯏ ꯁꯥꯏ ꯅꯣꯏ ꯂꯣꯏꯅ ꯃꯉꯥꯔꯛ ꯇꯧ
ꯃꯉꯥꯃꯛ ꯑꯗꯨꯝ ꯇꯧꯔꯛꯑꯗꯤ ꯀꯣꯜ ꯇꯧꯔꯛꯑꯗꯤ ꯅꯪ ꯀꯃꯥꯏꯅ ꯈꯨꯝꯒꯅꯤ꯫
ꯑꯁ ꯑꯩ ꯊꯕꯛ ꯆꯤꯜꯂꯦ ꯍꯥꯏ ꯂꯣꯏꯔꯦ꯫ ꯊꯤ ꯐꯥꯏꯕ ꯆꯠꯂꯤ ꯍꯥꯏꯕ ꯆꯥꯛ ꯆꯥꯕ ꯆꯠꯀꯦ ꯑꯃꯨꯛ ꯍꯥꯏꯕ꯫ ꯑꯁ ꯏꯃꯥꯅꯦ ꯍꯥꯏꯔ ꯂꯣꯏꯔꯦ꯫
ꯎꯝ꯫
ꯑꯗꯨꯒꯤꯗꯤ ꯀꯩꯁꯨ ꯈꯟꯒꯅꯨ꯫ ꯋꯥꯠ ꯏꯃꯥ ꯋꯦꯇꯤꯡ ꯂꯩꯔꯗꯤ ꯏꯃꯥꯒ ꯋꯥꯔꯤ ꯁꯥꯟꯅꯕꯅꯦ ꯍꯥꯏꯔ ꯂꯣꯏꯔꯦ ꯅꯠ ꯇ꯭ꯔꯥ꯫
ꯎꯝ꯫
ꯌꯥꯝꯗꯤ ꯀꯣꯏꯕ ꯌꯥꯏꯌꯦ꯫ ꯍꯣꯔꯦꯟ ꯂꯥꯁꯇ ꯀꯅꯥꯕꯨ ꯆꯠꯁꯤꯔ ꯈꯪꯗ꯭ꯔꯗꯤ ꯐꯔꯛ ꯇꯥꯏꯌꯦꯅꯦ꯫
ꯑꯗꯨꯗꯗꯤ ꯌꯨꯝ ꯄꯥꯜꯂꯨꯅꯨꯗ꯫
ꯍꯝ ꯌꯨꯝ ꯄꯥꯜꯂꯅꯣ ꯍꯥꯏꯕ꯫
ꯑꯧ꯫
ꯑꯁ ꯑꯗꯨꯗꯤ ꯕꯦꯔꯥ ꯀꯗ꯭ꯔꯣ ꯅꯪꯁꯨ ꯀꯗꯥꯏꯗꯒꯤꯅꯣꯗꯥ꯫
ꯑꯁ ꯄꯥꯟꯕ ꯃꯇꯝꯗꯤ ꯌꯧꯗꯤ ꯌꯧꯔꯝꯕ ꯃꯥꯜꯂꯦ ꯅꯪꯁꯦ꯫
ꯑꯁ ꯌꯨꯝ ꯄꯥꯜꯂꯅꯤ꯫
ꯄꯥꯜꯂꯣꯗ ꯑꯗꯨꯅ ꯍꯦꯟꯅ ꯐꯕꯅꯤ꯫
ꯎꯝ ꯌꯨꯝ ꯄꯥꯟꯗꯗꯤ ꯌꯥꯔꯣꯏꯅꯦ ꯎꯝ꯫
ꯅꯪꯗꯤ ꯁꯛ ꯐꯕꯅꯤꯅ ꯍꯧꯖꯤꯛ꯫ ꯃꯔꯤ ꯃꯉꯥꯗ꯫
ꯑꯗꯨꯅꯦ ꯁꯛ ꯐꯖꯕꯁꯦ ꯋꯥꯏ ꯍꯥꯏꯕꯁꯦ ꯇꯥꯗꯕ꯭ꯔꯣ꯫
ꯎꯝ ꯋꯥꯕꯅꯤ꯫
ꯁꯛ ꯐꯖꯕꯁꯦ ꯌꯥꯝ ꯋꯥꯏꯌꯦ꯫
ꯑꯩꯗꯤ ꯈꯪꯗꯕ꯫
ꯑꯗꯨꯗꯤ ꯅꯣꯏ ꯅꯣꯏ ꯅꯨꯄꯥ ꯅꯪꯒꯤ ꯅꯨꯄꯥꯅ ꯃꯔꯤ ꯃꯉꯥꯗꯨꯅ ꯅꯃꯥꯟꯅꯕꯤꯗ ꯈꯥꯏꯈ꯭ꯔꯣꯗꯅ
ꯑꯁ ꯄꯤꯕꯁꯨ ꯄꯥꯝꯃꯨꯏꯅꯦꯍꯦ
ꯑꯗꯨꯗꯤ ꯅꯪ ꯌꯔꯔꯣꯏ
ꯌꯔꯔꯣꯏ ꯅꯪ
ꯁꯛꯁꯦ ꯂꯣꯏꯅ ꯅꯨꯡꯁꯤꯕꯅꯤꯅ ꯄꯥꯝꯃꯨꯏꯅꯦ ꯑꯃꯨꯛ ꯄꯤꯊꯣꯛꯄꯁꯨ ꯑꯩ ꯑꯗꯨꯝ ꯑꯦꯠꯖꯁ ꯇꯧꯔꯒꯦꯗ ꯂꯣꯏꯅ ꯅꯨꯡꯁꯤꯔ ꯂꯣꯏꯔꯦ ꯀꯔꯤꯅꯣ ꯁꯛ ꯐꯖꯕꯁꯦ ꯑꯩꯅ ꯂꯥꯟ
ꯑꯗꯨꯗꯤ ꯌꯨꯝ ꯄꯥꯜꯂꯨꯅꯨ
ꯁꯛ ꯐꯖꯕꯁꯦ ꯑꯩꯅ ꯂꯥꯟꯕꯅꯤꯅ ꯑꯩꯅ ꯃꯦꯅꯦꯖ ꯇꯧꯔꯒꯦ
ꯎꯝ
ꯑꯗꯨ ꯅꯠꯇꯗꯤ ꯌꯥꯔꯣꯏꯕ ꯑꯁ ꯌꯥꯝ ꯋꯥꯏꯑꯦ ꯑꯗꯨ ꯅꯣꯏꯁꯨ ꯁꯛ ꯐꯖꯔꯨꯅꯨꯀꯣ ꯍꯥꯥ
ꯊꯕꯛ ꯑꯃꯨꯛ ꯆꯥꯒꯗ꯭ꯔꯣ ꯍꯌꯦꯡ
ꯑꯁ ꯑꯩꯈꯣꯏꯗꯤ ꯑꯦꯚ꯭ꯔꯤꯗꯦꯅꯤꯗ ꯅꯨꯃꯤꯠ ꯆꯨꯞꯄꯅꯤꯗ ꯆꯠꯄ ꯎꯄꯥꯏ ꯂꯩꯇꯦ ꯀꯔꯤ ꯇꯧꯁꯤꯔ ꯑꯣ ꯅꯤꯄꯥꯟꯗꯒꯤ ꯆꯠꯀꯅꯤ ꯑꯗꯨꯒ ꯄꯨꯡ ꯃꯉꯥꯗ ꯂꯣꯏꯕꯅꯦ ꯑꯗꯣ ꯑꯗꯨꯝ ꯄꯨꯡꯗꯣ ꯃꯉꯥꯗ ꯑꯗꯨꯝ ꯂꯣꯏꯗꯦꯗ ꯑꯗꯨꯝ ꯌꯥꯝ ꯌꯥꯝ ꯂꯣꯏꯗ ꯇꯔꯨꯛ ꯀꯨꯝꯕꯗ ꯂꯣꯏꯒꯅꯤ
ꯍꯥꯏꯁ ꯇꯔꯨꯛ
ꯆꯝ ꯋꯥꯌꯦꯗ
ꯑꯨꯝ
ꯃꯊꯪꯗꯗꯤ ꯌꯨꯝꯗꯋꯦ ꯑꯗꯨꯅꯦ ꯃꯝꯃꯦ ꯌꯥꯝ ꯁꯥꯎꯅꯤꯡꯉꯦ
ꯑꯣ ꯒꯥꯔꯤꯒꯨꯝꯕꯗꯤ ꯐꯪꯕ꯭ꯔꯥ
ꯒꯥꯔꯤ ꯐꯪꯕꯨꯗꯤ ꯐꯪꯉꯤꯗ ꯍꯧꯖꯤꯛ ꯒꯥꯔꯤꯗꯤ ꯌꯥꯝ ꯂꯩ ꯕꯅꯤꯅꯤꯅ
ꯐꯪꯉꯗꯤ ꯌꯥꯔꯦꯗꯅ ꯐꯪꯗꯕ ꯅꯨꯃꯤꯠꯇꯗꯤ ꯑꯁ ꯌꯥꯔꯝꯃꯣꯏ
ꯑꯗꯨꯅꯦ ꯑꯁ ꯋꯥꯕꯖꯥꯠꯅꯤꯗ ꯃꯊꯪꯗꯤ ꯌꯨꯝꯗ ꯂꯩꯔꯅꯤ ꯊꯕꯛꯀ ꯁꯨꯅꯤꯗ꯭ꯔꯦ
ꯌꯨꯝꯗ ꯂꯩꯕꯅ ꯍꯦꯟꯅ ꯐꯕꯅꯦ
ꯑꯗꯨꯅꯦ ꯃꯄꯥꯟ ꯌꯥꯝ ꯊꯣꯛꯄ ꯌꯥꯗ꯭ꯔꯦ ꯁꯛ ꯐꯖꯕꯁꯦ
ꯑꯥꯎ ꯅꯨꯡꯁꯥꯒ ꯌꯥꯔꯨꯅꯨꯀꯣ
ꯑꯗꯨꯅꯦ ꯑꯩꯒꯤ ꯐꯖꯕꯁꯦ ꯂꯣꯏꯅ ꯆꯝꯈ꯭ꯔꯅꯤꯕ
ꯅꯨꯡꯁꯥ ꯂꯣꯏ ꯂꯧꯈ꯭ꯔꯅꯤꯕ
ꯑꯨꯝ
ꯃꯄꯥꯟ ꯊꯣꯛꯄꯗꯁꯨ ꯀꯩꯅꯣ ꯐꯤ ꯑꯃꯅ ꯀꯨꯞꯄꯨꯕ
ꯑꯣ
ꯌꯥꯔꯔꯣꯕ ꯃꯤ ꯑꯨꯔꯗꯤ ꯑꯃꯨꯛ ꯃꯉꯥꯗꯒꯤ ꯍꯦꯟꯅ ꯂꯥꯛꯀꯅꯤꯕ
ꯑꯗꯨꯅꯦ ꯑꯩ ꯃꯊꯥ ꯌꯥꯝ ꯁꯥꯏꯌꯦꯕ ꯑꯗꯨꯗꯣ
ꯑꯨꯝ
ꯑꯗꯨꯅ ꯌꯥꯗ꯭ꯔꯦ
ꯃꯤ ꯈ꯭ꯔ ꯂꯨꯝꯂꯒ ꯂꯥꯛꯅꯤꯀꯣ
ꯅꯪꯁꯨ ꯈꯔꯗꯤ ꯁꯥꯔꯝꯒꯅꯤꯗ
ꯁꯥꯗꯦꯗ
ꯑꯩꯈꯣꯏꯗꯤ ꯑꯗꯨꯝ ꯏꯆꯝ ꯆꯝꯅ ꯍꯤꯡꯉꯤꯕꯅꯤꯗ